ꯈꯪꯗꯦꯅꯦ ꯇꯧꯔꯤꯁꯦ ꯍꯧꯖꯤꯛ ꯃꯇꯝꯁꯦ ꯑꯩꯈꯣꯏ ꯕꯥꯗꯣ
ꯑꯨꯝ
ꯑꯩꯈꯣꯏ ꯕꯥꯗꯣ ꯉꯍꯥꯟ ꯁꯨꯃꯥꯏꯅ ꯈꯣꯡꯁꯦ ꯈꯤꯇꯪ ꯁꯨꯃꯥꯏꯅ ꯍꯥꯏꯐꯦꯠꯇꯪ ꯂꯩꯊꯣꯛꯄꯁꯤꯗꯅꯦ ꯈꯨꯅꯤꯡꯒꯤꯁꯤꯗ ꯄꯦꯠ ꯍꯥꯏꯈꯤꯌꯦ ꯑꯗꯨꯒꯤ ꯄꯣꯞ ꯍꯥꯏꯈꯤ ꯑꯗꯨꯃꯥꯏꯅ ꯍꯥꯏꯒꯦꯅ ꯍꯥꯏꯌꯦꯕ ꯑꯗꯨꯒ ꯍꯧꯖꯤꯛꯁꯤꯅ ꯀꯩꯅꯣ ꯇꯧꯔꯕ ꯄꯣꯝꯈꯠꯂꯛꯑꯕ ꯑꯗꯣ ꯑꯩꯈꯣꯏꯅ ꯕꯕꯥꯅ ꯍꯥꯏꯕꯗꯗꯤ ꯅꯥꯞꯁ ꯑꯃ ꯇꯠꯄ ꯃꯥꯜꯂꯦꯅ ꯍꯥꯏꯌꯦꯕ ꯑꯗꯣ ꯅꯍꯥꯟ ꯗꯣꯛꯇꯔꯗ ꯑꯝꯇ ꯌꯦꯡꯊꯣꯛꯑꯣꯅ ꯗꯣꯛꯇꯔꯗ ꯌꯦꯡꯊꯣꯛꯄꯁꯤꯗ ꯗꯣꯛꯇꯔꯅꯁꯨ ꯆꯞ ꯆꯥꯕꯤꯗꯤ ꯍꯥꯏꯕ ꯉꯝꯗꯦꯕ ꯀꯩꯀꯩ ꯇꯧꯕ ꯌꯥꯎꯈꯤꯒꯦꯅꯕꯨꯗꯤ ꯍꯪꯅꯤꯡꯕꯀꯣ ꯑꯗꯣ ꯃꯔꯝꯁꯦ ꯀꯩꯅꯣ ꯑꯣꯏꯗꯣꯏꯅꯣ ꯈꯪꯗ꯭ꯔꯦꯕ ꯁꯨꯃꯥꯏꯅꯁꯨ ꯇꯧꯈꯤ ꯍꯥꯏꯕ ꯅꯍꯥꯟ ꯗꯣꯛꯇꯔꯗ ꯆꯠꯂꯦꯕ ꯍꯧꯖꯤꯛꯀꯤ ꯁꯨꯃꯥꯏꯅ ꯅꯥꯕꯁꯦ ꯅꯥꯕ ꯍꯧꯔꯛꯇ꯭ꯔꯤꯉꯥꯏꯁꯤꯗꯅꯦ ꯗꯣꯛꯇꯔꯁꯤꯗ ꯆꯠꯂꯦꯕ ꯑꯩꯈꯣꯏꯕꯥꯁꯦ ꯅꯥꯕꯒꯤ ꯅꯥꯕꯁꯦ ꯍꯥꯏꯁꯦ ꯅꯥꯕ ꯍꯥꯏꯁꯦ ꯍꯛꯆꯥꯡꯁꯦ ꯀꯔꯤ ꯀꯔꯤ ꯀꯤꯠꯅꯤ ꯍꯥꯔꯠ ꯀꯩꯀꯥ ꯁꯨꯝ ꯂꯣꯏꯅ ꯆꯦꯛ ꯇꯧꯊꯣꯛꯄ ꯍꯥꯏꯇꯥꯔꯦ ꯁꯣꯛꯄ꯭ꯔꯥ ꯈꯣꯠꯄ꯭ꯔꯥ ꯍꯥꯏꯅ ꯑꯗꯨ ꯇꯧꯊꯣꯛꯄ ꯌꯦꯡ ꯗꯥꯕꯁꯤꯗ ꯎꯝ ꯍꯧꯖꯤꯛ ꯁꯔꯨ ꯁꯔꯨꯗꯣ ꯑꯩꯈꯣꯏꯕꯁꯦ ꯈꯨꯅꯤꯡꯁꯦ ꯅꯥꯏꯌꯦꯅ ꯍꯥꯏꯕ ꯁꯦꯟꯗꯟꯁꯦ ꯑꯃꯣꯟꯕ ꯇꯣꯡꯗ꯭ꯔꯒꯗꯤ ꯈꯨꯅꯤꯡ ꯅꯥꯏꯅ ꯌꯦꯡꯕꯁꯤꯗ ꯁꯔꯨꯒꯤ ꯌꯦꯡꯕꯁꯤꯗ ꯁ꯭ꯋꯥꯥꯏꯒꯤ ꯈꯨꯕꯣꯝꯁꯤꯗꯅꯦ ꯑꯩꯈꯣꯏꯒꯤ ꯕꯤꯄꯤ ꯑꯣꯟꯅꯕꯁꯤꯅ ꯐꯥꯖꯤꯜꯂꯒ ꯍꯥꯏꯅ ꯀꯛ ꯀꯛ ꯀꯛ ꯂꯥꯛꯁꯜꯂꯦꯗꯅ ꯑꯗꯨꯒ ꯈꯨꯠꯂꯥꯏ ꯑꯃꯅ ꯇꯣꯛ ꯇꯣꯛ ꯇꯣꯞ ꯇꯣꯞ ꯑꯅ ꯁꯨꯕ ꯍꯥꯏꯇꯥꯔꯦ ꯊꯣꯝꯕ ꯍꯥꯏꯇꯥꯔꯦ ꯃꯥꯒꯤ ꯃꯦꯆꯤꯟꯅ ꯁꯨꯝ ꯇꯦꯁ ꯇꯧꯕ ꯁꯔꯨꯁꯦ ꯀꯌꯥꯝ ꯁꯣꯛꯆꯜꯂꯦ ꯈꯣꯠꯂꯦ ꯑꯩꯅ ꯁꯥꯎꯟ ꯐꯥꯔꯒ ꯈꯪꯕ ꯄꯣꯠꯅꯤ ꯍꯥꯏꯌꯦꯕ ꯑꯗꯨꯒꯤ ꯇꯧꯕꯗꯁꯨ ꯀꯔꯛ ꯀꯔꯛ ꯋꯥꯀꯁꯤꯟꯒꯤ ꯑꯗꯨ ꯅꯥꯏꯌꯦꯅ ꯍꯥꯏꯌꯦꯕ ꯑꯗꯨꯒꯤ ꯐꯥꯖꯤꯟꯕꯗꯨꯅ ꯃꯔꯝ ꯑꯣꯏꯔꯒ ꯅꯥꯔꯤꯔꯥ ꯅꯠꯇ꯭ꯔꯒ ꯍꯥꯏꯐꯦꯠꯇꯪ ꯂꯩꯈꯥꯏꯈꯤꯕꯒꯨꯝ ꯇꯧꯕꯗꯨꯅ ꯅꯥꯔꯤꯔꯥ ꯍꯥꯏꯕꯁꯦ ꯈꯪꯗ꯭ꯔꯦꯕ ꯃꯊꯣꯡꯁꯦ ꯃꯊꯣꯡ ꯃꯔꯝꯁꯦ ꯈꯪꯗ꯭ꯔꯕ ꯍꯥꯏꯇꯥꯔꯦ ꯅꯥꯕꯒꯤ ꯍꯧꯔꯛꯐꯝꯁꯦ ꯑꯗꯣ ꯍꯧꯖꯤꯛꯁꯤꯅꯅꯦ ꯆꯠꯄ ꯈꯣꯡꯁꯦ ꯊꯥꯡꯕ ꯉꯝꯗꯗꯅꯅꯦ ꯑꯥꯏꯁ ꯊꯣꯝꯃꯦꯕ ꯅꯨꯡꯇꯤꯒꯤ ꯅꯨꯡꯗꯥꯡꯗꯁꯨ ꯑꯌꯨꯛꯇꯁꯨ ꯍꯗꯣꯁꯤꯕꯨ ꯀꯨꯃꯥꯏ ꯇꯧꯗꯣꯏꯅꯣ ꯈꯪꯗ꯭ꯔꯦꯕ ꯒ꯭ꯌꯥꯟ ꯑꯃ ꯑꯗꯣ ꯅꯪ ꯈꯪꯕꯒ ꯂꯩꯕ꯭ꯔꯣ ꯀꯩꯀꯩ ꯅꯪꯒꯤ ꯑꯥꯏꯗꯤꯌꯥ
ꯑꯗꯨꯗꯤ ꯁꯨꯃꯥꯏꯅ ꯇꯧꯕꯅ ꯐꯔꯣꯏꯗ꯭ꯔꯣ ꯑꯍꯥꯟꯕꯗ ꯍꯥꯏꯗꯤ ꯑꯦꯛꯁꯔꯦ ꯃꯆꯥ ꯑꯃ ꯂꯧꯊꯣꯛꯑꯒꯀꯣ ꯀꯔꯤ ꯀꯔꯤ ꯍꯥꯏꯗꯤ ꯆꯃꯝꯅꯕ ꯂꯩꯗꯅ ꯉꯁꯥꯏ ꯍꯥꯏꯈꯤꯕꯗꯣ ꯇꯠꯄ ꯃꯥꯜꯂꯦꯅ ꯍꯥꯏꯕꯗꯣ ꯑꯗꯨꯣ ꯑꯦꯛꯁꯔꯦꯗꯣ ꯂꯧꯊꯣꯛꯑꯒ ꯌꯦꯡ ꯇꯥꯔꯒꯗꯤ ꯈꯪꯕ ꯉꯝꯃꯤꯗ ꯇꯠꯂꯤꯔꯥ ꯇꯠꯇ꯭ꯔꯤꯔꯥ ꯀꯃꯥꯏꯅ ꯇꯧꯔꯤꯅꯣ ꯗꯣ ꯍꯥꯏꯗꯤ ꯋꯥꯈꯟꯗꯣ ꯅꯨꯡꯉꯥꯏꯗꯅ ꯑꯗꯨꯃꯥꯏꯅ ꯌꯦꯡꯊꯣꯛꯄꯗꯣ ꯑꯗꯨ ꯑꯗꯨꯣ ꯌꯦꯡꯊꯣꯛꯑꯒ ꯇꯠꯄꯨ ꯇꯠꯂꯁꯨ ꯇꯠꯄꯨ ꯇꯠꯇ꯭ꯔꯁꯨ ꯑꯗꯨꯃꯥꯏꯅ ꯌꯦꯡꯊꯣꯛꯑꯒ ꯀꯔꯤꯅ ꯐꯒꯗꯕꯅ ꯍꯥꯏꯕ ꯑꯗꯨꯃꯥꯏꯅ ꯇꯧꯕꯅ ꯐꯒꯗꯧ ꯃꯥꯜꯂꯦꯗꯤ ꯈꯣꯡ ꯈꯨꯠꯁꯤꯗꯤ ꯕꯦꯔꯥꯅꯤ ꯈꯣꯡꯁꯤꯗꯤ ꯑꯁ ꯈꯤꯇꯪ ꯇꯤꯄꯦꯛ ꯇꯧꯕꯗ ꯍꯦꯛꯇ ꯕꯦꯔꯥ ꯀꯛꯀꯠꯂꯦꯕ ꯃꯣꯏꯗꯤ ꯑꯗꯨꯝꯅ ꯉꯜꯂꯤꯀꯥꯟꯗ ꯅꯝꯁꯤꯟꯗꯕꯤꯗ ꯌꯦꯡꯊꯣꯛꯑꯦꯗꯅꯀꯣ ꯑꯦꯛꯁꯔꯦꯁꯨ ꯂꯧꯊꯣꯛꯑꯒ ꯁꯣꯛꯑꯝꯗ꯭ꯔꯦ ꯐꯔꯦ ꯁꯣꯛꯑꯝꯃꯦ ꯀꯔꯤꯅꯦ ꯐꯕꯅꯣꯗꯣ
ꯑꯗꯣ ꯑꯣ ꯌꯦꯡꯒꯗꯕꯅꯤꯅꯦꯀꯣ ꯍꯣꯏ ꯑꯗꯨꯅ ꯌꯦꯡꯊꯣꯛꯄꯅꯕꯨꯗꯤ ꯐꯩ ꯑꯗꯣ ꯑꯩꯈꯣꯏ ꯕꯥꯁꯤꯁꯨꯅꯦ ꯃꯈꯣꯡ ꯌꯥꯝꯕ ꯃꯥꯁꯤꯅꯅꯦ ꯊꯕꯛꯁꯦ ꯆꯤꯟꯕ ꯆꯤꯟꯕꯁꯦ ꯂꯦꯞꯄꯁꯨ ꯑꯃꯨꯛ ꯌꯥꯗꯕ ꯇꯧꯔꯤꯁꯦ ꯉꯥꯏꯍꯛꯇꯕꯨ ꯑꯗꯨꯗꯨꯅ ꯌꯦꯡꯕꯩ ꯃꯇꯝꯁꯤꯒꯤ ꯐꯪꯗꯕ ꯑꯗꯒꯤ ꯅꯥꯕꯁꯤꯅꯅꯦ ꯁꯨꯝ ꯁꯨꯝ ꯍꯦꯟꯖꯂꯛꯏꯕ ꯑꯝꯇ ꯌꯦꯡꯊꯣꯛꯅꯕ ꯇꯧ ꯑ ꯍꯥꯏꯗꯤ ꯊꯕꯛ ꯍꯥꯏꯁꯤꯗꯤ ꯊꯕꯛꯅꯤ ꯑꯗꯨꯒ ꯏꯁꯥ ꯍꯥꯏꯁꯤꯗꯤ ꯁꯣꯏꯗꯅ ꯉꯥꯝꯗꯕ ꯍꯥꯏꯁꯤꯅꯗꯤ ꯐꯩꯗꯅ
ꯍꯣꯏ ꯑꯗꯣ ꯊꯕꯛ ꯆꯤꯜꯂꯁꯨꯅꯦ ꯊꯕꯛ ꯆꯤꯜꯂꯁꯨ ꯅꯣꯡꯃ ꯊꯕꯛ ꯇꯣ ꯅꯣꯡꯃꯛꯇꯪ ꯂꯦꯞꯊꯣꯛꯑꯒꯀꯣ ꯇꯧꯗ꯭ꯔꯕ ꯌꯥꯗꯕꯅꯤꯅ ꯅꯣꯡꯃꯛꯇꯪ ꯂꯦꯞꯊꯣꯛꯑꯒ ꯌꯦꯡꯊꯣꯛꯄꯅ ꯐꯔꯣꯏꯗ꯭ꯔꯣ
ꯑꯗꯨ ꯍꯥꯏꯔꯤꯕꯅꯤꯅꯦ ꯍꯥꯏꯕꯗꯤ ꯑꯗꯣ ꯑꯩꯈꯣꯏꯅ ꯍꯥꯏꯗꯨ ꯃꯉꯥꯏ ꯇꯧꯒꯗꯕꯅꯤꯅ ꯇꯧꯗꯗꯤ ꯀꯩ ꯎꯄꯥꯏ ꯂꯩ ꯑꯩꯈꯣꯏ ꯅꯥꯏ ꯍꯥꯏꯕꯗꯨ ꯅꯨꯡꯉꯥꯏ ꯇꯦ ꯍꯥꯏꯕ ꯅꯠꯇꯅ ꯀꯩ ꯎꯄꯥꯏ ꯂꯩ ꯀꯃꯥꯏ ꯉꯥꯡꯅ ꯀꯗꯕꯅꯣ ꯈꯪꯗ꯭ꯔꯦꯗ ꯑꯍꯟꯁꯦ ꯅꯕ ꯌꯥꯝ ꯋꯥꯏ
ꯑꯉꯥꯡ ꯃꯆꯥꯅꯤ ꯍꯥꯏ ꯗꯤ ꯐꯨꯔꯒ ꯐꯥꯔꯒ ꯄꯨꯅꯤꯁꯨ ꯅꯠꯇꯦ
ꯍꯣꯏꯅꯦ
ꯋꯥꯈ꯭ꯔꯦ ꯋꯥꯈ꯭ꯔꯦ ꯑꯉꯥꯡ ꯅꯠꯇꯕꯅꯤꯅ ꯉꯥꯡꯅꯕꯁꯦ ꯑꯗꯣ ꯑꯥ ꯅꯣꯏꯕꯥꯗꯤ ꯀꯃꯥꯏ ꯀꯃꯥꯏ ꯇꯧꯔꯤꯒꯦ
ꯑꯁ ꯍꯥꯟꯅꯒꯤ ꯍꯥꯃꯨ ꯍꯥꯃꯨ ꯍꯥꯏꯗꯨꯗꯤ ꯀꯔꯤ ꯍꯥꯏꯗꯣꯏꯅꯣ ꯈꯪꯗꯦꯗ ꯑꯗꯨ ꯐꯕꯨꯗꯤ ꯌꯥꯝ ꯐꯒꯠꯂꯦ ꯍꯥꯟꯅꯒ ꯍꯥꯏꯔꯨꯔꯗꯤ ꯍꯧꯖꯤꯛ ꯑꯗꯨꯝ ꯍꯥꯟꯅ ꯆꯠꯄꯁꯨ ꯉꯝꯃꯗꯕꯗꯣ ꯍꯧꯖꯤꯛꯇꯤ ꯑꯗꯨꯝ ꯆꯠꯂꯑꯦ ꯋꯥꯀꯤꯡ ꯁꯥꯡꯅ ꯁꯥꯡꯅ ꯆꯠꯄ ꯉꯝꯈꯠꯂꯛꯑꯦ ꯑꯁ ꯑꯣꯄꯔꯦꯁꯟ ꯇꯧꯊꯣꯛꯎꯕꯁꯤꯅ ꯐꯩꯗꯥ ꯁꯤ ꯇꯧꯔꯝꯗ꯭ꯔꯗꯤ ꯕꯦꯔꯥ ꯌꯥꯝ ꯀꯥꯗꯨꯅꯦ ꯗꯣꯛꯇꯔꯅꯁꯨ ꯍꯥꯏꯅꯤ ꯇꯧꯗ꯭ꯔꯤꯀꯥꯟꯗ ꯑꯁ ꯎꯆꯆꯤꯠ ꯃꯆꯦꯠ ꯌꯦꯡꯕꯗꯁꯨ ꯁꯦꯜ ꯐꯅꯌꯥꯝ ꯆꯪꯈ꯭ꯔꯕꯅꯤ ꯇꯧꯔꯤꯁꯦ ꯒꯌ꯭ꯥꯟ ꯇꯥꯗꯦ
ꯍꯣꯏꯅꯦ ꯄꯩꯁꯥꯁꯤꯅ ꯃꯔꯣꯟ ꯑꯃ ꯇꯥꯟꯕꯅ ꯋꯥꯔꯤꯕ ꯆꯠꯄꯅꯅꯦ ꯊꯨꯔꯤꯕ
ꯎꯝ ꯃꯔꯥꯡ ꯀꯥꯏꯅ ꯊꯣꯛꯐꯝ ꯂꯩꯕꯁꯨ ꯅꯠꯇꯕꯅꯤꯅ
ꯎꯝ ꯍꯣꯏꯅꯦ ꯁꯨꯕ ꯅꯣꯝꯕ ꯉꯝꯃꯤꯉꯩꯗꯗꯤ ꯐꯩꯗꯣ
ꯍꯣꯏ
ꯁꯨꯕ ꯅꯣꯝꯕ ꯉꯝꯂꯛꯇꯕ ꯃꯇꯝꯁꯤꯗ ꯅꯥꯒ ꯅꯥꯁꯜꯂꯛꯄ ꯄꯩꯁꯥꯅ ꯊꯣꯛꯂꯛꯇꯕ ꯑꯗꯨꯗ ꯌꯦꯡꯗꯕ ꯌꯥꯗꯕꯅꯤꯅ ꯃꯤꯉꯣꯟꯗꯩ ꯑꯃꯨꯛ ꯄꯨꯁꯟꯗꯣꯏꯅꯤꯗꯣ
ꯎꯝ
ꯑꯗꯩꯩ ꯃꯤꯉꯣꯟꯗꯩ ꯄꯨꯁꯟꯕꯗꯨꯁꯨ ꯑꯃꯨꯛ ꯃꯊꯣꯏ ꯄꯨꯗꯣꯔꯤꯕꯅꯤ
ꯃꯥꯅꯤ ꯃꯥꯅꯤ
ꯃꯤꯒꯤ ꯃꯊꯣꯏ ꯍꯥꯏꯁꯤꯗꯤ ꯑꯍꯤꯡ ꯇꯨꯝꯗꯦ ꯍꯥꯏꯅꯔꯤꯕꯅꯤ ꯊꯥꯒꯖꯦ ꯈꯪꯍꯧꯕ ꯅꯠꯇꯦ ꯊꯨ ꯊꯨꯅ ꯂꯥꯛꯈ꯭ꯔꯕ ꯊꯨ ꯊꯨꯅ ꯐꯥꯈ꯭ꯔꯕ ꯉꯔꯥꯡ ꯅꯍꯥꯟ ꯇ ꯑꯣꯏꯔꯕꯣꯏ ꯈꯜꯂꯤ ꯁꯦꯟꯗꯣꯏ ꯊꯧꯕ ꯂꯥꯛꯏ ꯍꯦꯛꯇ ꯑꯩꯈꯣꯏꯁꯨ ꯂꯩꯇꯗꯅ ꯄꯨꯔꯨꯕꯅꯤ ꯃꯤꯒꯤꯁꯨ ꯃꯣꯏꯁꯨ ꯈꯤꯇ ꯀꯥꯟꯅꯖꯔꯗꯤꯅ ꯇꯧꯖꯔꯤꯕꯅꯤ
ꯎꯝ
ꯍꯩꯐꯝꯕꯨ ꯈꯪꯗꯦꯅꯦ ꯇꯧꯔꯤꯁꯦ
ꯒꯨꯂꯤ ꯅꯨꯡꯂꯤ ꯑꯇꯩ ꯑꯇꯩ ꯀꯔꯤ ꯀꯔꯤ ꯆꯥꯔꯤꯌꯦ
ꯒꯨꯂꯤ ꯍꯥꯏꯁꯦ ꯆꯤꯛꯄ ꯁꯥꯕ ꯐꯅꯕ ꯈꯔ ꯈꯔ ꯆꯥꯔꯤꯌꯦ ꯑꯗꯨꯗꯨꯅ ꯍꯦꯛ ꯊꯕꯛꯁꯦ ꯇ ꯇꯧꯕ ꯉꯝꯕ ꯑꯗꯨ ꯍꯦꯛ ꯆꯥꯗ꯭ꯔꯒꯅꯅꯦ ꯆꯤꯛꯑꯦꯒ ꯁꯥꯔꯦꯒ ꯅꯥꯔꯦꯒ ꯇꯧꯔꯤ ꯒ꯭ꯌꯥꯅ ꯇꯥꯖꯩ
ꯑꯗ ꯏꯁꯤꯡ ꯑꯁꯥꯕ ꯇꯧꯔꯒ ꯍꯤꯒꯥꯏ ꯌꯩꯕꯗꯣ ꯑꯗꯨꯁꯨ ꯐꯩꯌꯦꯅ
ꯏꯒ ꯍꯤꯒ ꯌꯩꯕꯗꯣ ꯍꯤꯒꯥ ꯌꯩꯕ ꯍꯤꯖꯥꯏ ꯌꯩꯕꯗꯨꯗꯒꯤ ꯍꯦꯟꯅ ꯐꯕꯅꯦ ꯑꯥꯏꯁ ꯊꯣꯝꯕ ꯍꯥꯏꯁꯦ
ꯑꯥ
ꯑꯗꯨꯅꯦ ꯑꯥꯏꯁꯁꯦ ꯅꯨꯡꯇꯤꯒꯤ ꯊꯣꯝꯃꯤꯕꯅꯦ ꯑꯌꯨꯛꯀꯤ ꯅꯨꯡꯗꯥꯡꯒꯤ ꯍꯤꯒ ꯌꯩꯕꯗꯨꯗꯤ ꯊꯥꯏꯅꯒꯤ ꯒꯤ ꯋꯥꯅꯤꯗ ꯑꯣꯗꯣ ꯍꯧꯖꯤꯛ ꯍꯧꯖꯤꯛ ꯃꯇꯝꯗꯗꯤ ꯀꯩꯒꯨꯝꯕ ꯑꯃ ꯄꯣꯠ ꯇꯥꯈꯤꯕ ꯌꯩꯁꯟꯈꯤꯕ ꯈꯣꯠꯄꯁꯤꯡꯁꯦ ꯑ ꯂꯣꯏꯅ ꯊꯣꯝꯅꯔꯛꯑꯦꯕ ꯎꯟꯗꯣ ꯅꯍꯥꯟꯗꯤꯅꯦ ꯑꯩꯈꯣꯏꯒꯤ ꯐ꯭ꯔꯤꯖꯇꯨꯁꯨꯅꯦ ꯃꯩ ꯌꯦ ꯊꯥꯖꯤꯜꯂꯝꯗ꯭ꯔꯕ ꯑꯗꯒꯤꯅꯦ ꯈꯣꯡꯁꯤꯁꯨꯅꯦ ꯅꯥꯕꯅ ꯂꯣꯏꯔꯕ ꯑꯗꯣ ꯑꯥꯏꯁ ꯂꯩꯇꯗꯅꯅꯦ ꯉꯥ ꯌꯣꯟ ꯒꯤ ꯑꯁ ꯇꯧ ꯑꯥꯏꯁꯇ ꯉꯥ ꯊꯝꯃꯤꯗꯅ ꯃꯣꯏ ꯌꯣꯟꯕꯗ ꯁꯤꯠꯇꯕꯁꯤꯡꯗꯣ ꯍꯌꯦꯡ ꯑꯃꯨꯛ ꯌꯣꯟꯅꯕ ꯍꯥꯏꯅ ꯊꯝꯃꯤꯗꯅ ꯑꯗꯨꯗꯒꯤ ꯂꯧꯔꯒ ꯅꯦ ꯇꯧꯋꯦ ꯑꯃꯔꯣꯝꯗ ꯗꯤꯅꯦ ꯅꯨꯡꯉꯥꯏꯈꯔ ꯆꯥꯅꯤꯀꯣ ꯃꯥ ꯌꯣꯝꯕꯤ ꯂꯩꯕ ꯀꯥꯏꯖꯦ ꯗꯔꯀꯥꯔ ꯂꯩꯕ ꯍꯥꯏꯁꯦ ꯑꯣꯏꯈ꯭ꯔꯕ ꯅꯔꯒ ꯌꯦꯔꯛꯄꯗꯗꯤ ꯑꯗꯨꯅ ꯆꯠꯂꯒ ꯂꯧꯔꯨꯔꯦ ꯃꯣꯏꯗꯒꯤ ꯊꯣꯝꯃꯦ
ꯑꯗꯨꯃꯥꯏꯅ ꯇꯧꯋ ꯑꯗꯒꯤ ꯐ꯭ꯔꯤꯖꯇꯨꯗꯅꯦ ꯃꯩ ꯊꯥꯖꯜꯂꯝꯕꯁꯦ ꯍꯦꯛꯇ ꯀꯥꯎꯕ ꯍꯥꯏꯇꯥꯔꯦ ꯕꯥꯕ ꯍꯦꯛꯇ ꯑꯣꯏꯗꯕ
ꯅꯨꯡꯉꯥꯏꯕꯅꯤꯅꯦ ꯐ꯭ꯔꯤꯖ ꯂꯩꯕꯁꯤꯁꯨ ꯏꯟꯖꯥꯡ ꯅꯥꯄꯤ ꯃꯅꯥ ꯃꯁꯤꯡꯁꯦ ꯊꯝꯕꯁꯨ ꯅꯨꯡꯉꯥꯏ ꯍꯧꯖꯤꯛ ꯀꯥꯂꯦꯟ ꯃꯇꯝꯅꯤꯅꯀꯣ ꯄꯠꯊꯕ ꯄꯨꯝꯊꯕꯗꯣ ꯈꯔ ꯇꯞꯊꯩꯗꯅ ꯃꯥ ꯂꯩꯕꯅꯤꯅ
ꯑꯩꯈꯣꯏꯒꯤ ꯍꯨꯏ ꯑꯃ ꯂꯩꯁꯤꯁꯨꯅꯦ ꯈꯣꯡꯕꯗ ꯈꯣꯡꯕꯗ ꯒ꯭ꯌꯥꯟ ꯑꯃ ꯇꯥꯗꯦ ꯇꯧꯔꯤꯁꯦ
ꯑꯗꯨꯕꯨꯗꯤ ꯃꯃꯣꯏ ꯃꯆꯥ ꯈꯪꯅꯕ ꯗꯤ ꯑꯗꯨꯝ ꯈꯣꯡ ꯂꯩꯔꯕꯅꯦ
ꯍꯣꯡꯒꯅꯨ ꯍꯥꯏꯔꯁꯨꯅꯦ ꯌꯥꯔꯣꯏ ꯉꯥꯡꯅ ꯁꯛꯅꯕꯅ ꯃꯔꯣꯝ ꯌꯥꯗ꯭ꯔꯤꯕ ꯍꯨꯏꯅꯦꯅ ꯇꯧꯔꯤꯁꯤꯁꯨ ꯃꯤ ꯂꯥꯛꯄꯗꯒꯁꯦ ꯆꯤꯛꯀꯦ ꯆꯤꯛꯀꯦꯅꯤ
ꯃꯣꯏꯁꯨ ꯃꯌꯨꯝꯅꯦꯅ ꯆꯥꯎꯖꯔꯤꯅꯤꯅꯦ ꯃꯣꯏ ꯃꯣꯏ ꯃꯌꯨꯝꯗ ꯃꯤ ꯂꯥꯛꯑꯦꯅ
ꯑꯗꯨꯅꯦ ꯃꯥ ꯈꯥꯝꯅꯕ ꯍꯣꯠꯅꯕꯗ ꯊꯕꯛ ꯑꯃ ꯑꯣꯏꯔꯦꯃꯦ ꯉꯥꯏꯍꯥꯛ ꯀꯥꯁꯤꯗ ꯐꯝꯕꯁꯤꯗꯅꯦ ꯌꯧ ꯌꯧ ꯌꯧ ꯌꯧ ꯇꯧꯔꯛꯀꯅꯤ ꯀꯅꯥ ꯂꯥꯛꯑꯖꯠꯅꯣꯅꯦ ꯆꯦꯟꯊꯣꯛꯇꯅ ꯃꯁꯤꯒꯤ ꯃꯃꯥꯁꯤꯅꯅꯦ ꯇꯥꯅꯤꯡꯗꯦ ꯃꯃꯥ ꯑꯃ ꯂꯩꯔꯤ ꯍꯨꯏ ꯃꯃꯥ ꯑꯃ ꯑꯗꯗꯤꯅꯅꯦ ꯃꯤꯖꯦ ꯑꯅꯤ ꯑꯍꯨꯝ ꯁꯨꯨꯔꯕꯅꯦ ꯆꯤꯛꯏꯕ ꯑꯗꯨꯒꯤꯅꯦ ꯍꯤꯗꯥꯛꯁꯨꯅꯦ ꯀꯥꯞꯄꯤꯅꯦ ꯍꯥꯏꯕ ꯇꯧꯔꯤꯁꯦ ꯇꯤꯡꯅ ꯇꯤꯡꯅ ꯑꯗꯨꯒꯤꯅꯦ ꯄꯩꯁꯥꯅꯅꯦ ꯄꯩꯁꯥ ꯄꯥꯏꯗ꯭ꯔꯀꯥꯟꯁꯤꯗꯅꯦ ꯍꯨꯏꯅ ꯑꯃꯨꯛ ꯆꯤ ꯎꯗ꯭ꯔꯅꯅꯦ ꯄꯥꯈꯠꯇꯅꯅꯤꯅꯦ ꯍꯨꯏꯁꯦ ꯈꯤꯇꯪ ꯍꯦꯛ ꯈꯣꯉꯛꯄ ꯌꯥꯗ꯭ꯔꯦ ꯆꯦꯟꯊꯣꯛ ꯆꯦꯟꯊꯣꯛꯇꯅ ꯌꯦꯡꯉꯤꯁꯦ ꯀꯅꯥꯅꯣꯅꯦꯅ
ꯕꯦꯔꯥꯅꯤ ꯃꯣꯏ ꯃꯣꯏ ꯑꯃꯔꯣꯝꯗꯗꯤ ꯌꯥꯝ ꯀꯥꯟꯅꯩꯗ ꯃꯣꯏꯁꯦ ꯑꯗꯨꯒ ꯑꯃꯔꯣꯝꯗꯗꯤ ꯑꯗꯨꯃꯥꯏꯅ ꯆꯤꯛꯇꯧ ꯆꯤꯛꯄ ꯈꯣꯠꯄ ꯇꯧꯔꯛꯄ ꯀꯥꯟꯗꯅꯦ ꯅꯨꯡꯉꯥꯏꯇꯦꯁꯦ ꯑꯗꯨꯕꯨ ꯑꯃꯔꯣꯝꯗꯗꯤ ꯃꯣꯏ ꯂꯩꯔꯤꯁꯦ ꯌꯥꯝ ꯀꯥꯟꯅꯩ
ꯍꯣꯏ ꯅꯨꯡꯉꯥꯏꯌꯦ ꯎꯝ ꯎꯝ ꯏꯁꯁ ꯑꯗꯨꯒꯤ ꯍꯥꯏꯔꯨꯔꯗꯤꯅꯦ ꯑꯃꯔꯣꯝꯗꯗꯤ ꯐꯨꯅꯤꯡꯉꯦ ꯍꯥꯏꯕ ꯋꯥꯅꯤꯗ ꯑꯃꯔꯣꯝꯗꯗꯤꯅꯦ ꯑꯩꯈꯣꯏꯒꯤꯅꯦ ꯆꯠꯊꯣꯛꯄ ꯃꯤ ꯀꯅꯥꯝ ꯂꯩꯇꯕꯁꯦ ꯌꯨꯝꯁꯦ ꯍꯨꯟꯗꯣꯛꯑꯝꯕꯗꯅꯦ ꯃꯣꯏꯅꯅꯦ ꯂꯣꯏ ꯁꯪꯉꯂꯩꯔꯤꯅꯦ
ꯅꯪ ꯁꯤꯕꯅꯤ ꯈꯔꯥ ꯌꯥꯝꯅ
ꯑꯗꯩ ꯃꯣꯏꯅ ꯈꯣꯡꯉꯕꯅꯤꯅꯅꯦ ꯃꯤ ꯃꯁꯛ ꯈꯪꯗꯕ ꯈꯣꯠꯇꯕ ꯀꯔꯤ ꯀꯔꯥ ꯑꯝꯇ ꯆꯪꯗ꯭ꯔꯦ ꯍꯥꯏꯗꯤ ꯌꯨꯝꯗꯅ ꯍꯨꯟꯗꯣꯛꯑꯝꯕ ꯇꯥ ꯃꯣꯏ ꯂꯩꯍꯧꯔꯕꯅꯤꯅ ꯈꯟ ꯋꯥꯕꯗꯣ ꯀꯩꯁꯨ ꯇꯧꯗ꯭ꯔꯦꯕ ꯍꯧꯔꯤꯌꯦꯅ ꯈꯜꯂꯕꯅꯤꯅ ꯑꯗꯣ ꯈꯪꯗꯦ ꯑꯃꯔꯣꯝꯗꯗꯤ ꯑꯃꯨꯛ ꯋꯥꯈꯜ ꯋꯥꯏ ꯆꯤꯛꯉꯝꯒꯗ꯭ꯔꯅ ꯑꯃꯔꯣꯝꯗꯅ ꯑꯃꯨꯛ ꯁꯥꯐꯩ ꯑꯗꯣ ꯐꯕ ꯂꯩꯔꯗꯤ ꯐꯠꯇꯕ ꯂꯩꯕ ꯍꯥꯏꯁꯤꯁꯨ ꯃꯍꯧꯁꯥꯅꯤꯗ ꯑꯗꯨꯕꯨꯗꯣ ꯑꯩꯅ ꯄꯪꯋꯥ ꯋꯥꯁꯟꯗ ꯄꯥꯡꯈꯟ ꯈꯟꯖꯟꯕꯁꯤꯁꯨ ꯆꯨꯝꯗꯦ ꯍꯥꯏꯔꯤꯕ ꯑꯗꯣ ꯈꯪꯗꯦꯅꯦ ꯇꯧꯔꯤꯁꯦ ꯍꯧꯖꯤꯛꯄꯨ ꯀꯔꯤ ꯇꯧꯔꯝꯃꯤꯅꯣ
ꯁꯨꯝ ꯂꯩꯔꯝꯕꯅꯤꯗ ꯀꯩꯁꯨ ꯇꯧꯗꯦ
ꯀꯔꯤ ꯀꯔꯤ ꯇꯧꯔꯤꯒꯦ ꯍꯧꯖꯤꯛꯁꯤꯕꯣ
ꯍꯧꯖꯤꯛꯁꯦ ꯀꯩꯁꯨ ꯊꯣꯏꯗꯣꯛꯄ ꯇꯧꯗꯦ ꯇꯧꯅꯤꯡꯉꯥꯏꯁꯨ ꯊꯣꯏꯗꯣꯛꯄ ꯂꯩꯇꯦ
ꯁꯥꯕꯁꯤꯗꯤ ꯀꯃꯥꯏ ꯈꯥꯡꯉꯤꯕ
ꯁꯥꯕꯁꯦ ꯑꯁ ꯑꯗꯨꯝ ꯄꯥꯡꯒꯩ ꯂꯩꯔꯦ ꯍꯥꯏꯗꯨꯅꯤ ꯁꯥꯏꯌꯦꯅ ꯀꯩꯗꯤ ꯇꯧꯔꯨꯅꯤ ꯀꯔꯤ ꯎꯄꯥꯏꯗꯤ ꯂꯩ
ꯀꯩꯅꯣꯗꯗꯤ ꯌꯥꯝ ꯁꯥꯏ ꯍꯥꯏꯔꯤꯅꯦ ꯃꯄꯥꯟ ꯂꯝꯗꯗꯤ ꯌꯥꯝ ꯁꯥꯏ ꯍꯥꯏꯔꯤꯅꯦ
ꯍ
ꯑꯗꯣ ꯑꯩꯈꯣꯏ ꯁꯤꯗ ꯁꯥꯏꯒ ꯍꯥꯏꯁꯤꯗꯤ ꯀꯩꯁꯨ ꯌꯧꯗꯕꯒꯨꯝꯕꯖꯥꯠ ꯑꯣꯏꯕ ꯖꯥꯠꯅꯤꯗ ꯃꯣꯏꯌꯦ ꯁꯣꯝꯗ ꯁꯥꯔꯤꯁꯤꯒ ꯍꯥꯏꯔꯨꯔꯗꯤ ꯀꯩꯅꯣꯅꯦ ꯃꯣꯏ ꯁꯤꯅꯦ ꯆꯠꯄꯁꯤꯗ ꯍꯨꯃꯥꯡꯅꯒ ꯆꯦ ꯆꯦ ꯆꯦꯂꯩ ꯇꯥꯏꯃꯦ ꯐꯤꯔꯣꯟꯜꯗꯨꯗꯤ ꯏꯔꯨꯖꯕꯩ ꯇꯥꯏꯞꯇ ꯄꯨꯡꯂꯨꯞꯨꯞ ꯍꯦꯛ ꯂꯨꯞ ꯄꯦꯝꯃꯦ
ꯑꯣ ꯍ ꯃꯣꯏꯗꯤ ꯅꯨꯡꯁꯤꯠ ꯅꯨꯡꯁꯤꯠ ꯇꯨꯁꯨ ꯅꯨꯡꯁꯤꯠ ꯐꯥꯎꯗ ꯑꯁꯥꯕ ꯅꯨꯡꯁꯤꯠꯂꯦꯅ ꯍꯥꯏꯅꯔꯤ ꯑꯗꯨ
ꯎꯝ
ꯑꯩꯈꯣꯏ ꯁꯤꯗꯗꯤ ꯍꯥꯏ ꯍꯥꯏꯅꯦ ꯅꯨꯡꯁꯤꯠꯇꯣ ꯁꯤꯂꯦꯞꯄ ꯀꯥꯟꯗ ꯈꯤꯇꯪꯗ ꯑꯣꯏꯁꯨ ꯏꯪꯉꯤꯗꯅ
ꯎꯝ ꯑꯗꯣ ꯑꯩꯈꯣꯏꯗꯤ ꯑ ꯑꯌꯨꯛꯇꯒꯁꯦ ꯑꯩꯈꯣꯏꯒꯤꯗꯤ ꯑꯌꯨꯛꯇꯒꯁꯦ ꯏꯪꯇꯛ ꯏꯪꯇꯛꯀ ꯇꯧꯋꯤꯗꯅ
ꯎꯝ
ꯈꯪꯗꯦꯅꯦ ꯇꯧꯗꯧꯔꯤꯕꯁꯦ ꯍꯤꯡꯕꯁꯤꯁꯨ ꯂꯨꯔꯤꯅꯦ ꯇꯧꯔꯤꯁꯦ